ꯇꯥꯕ꯭ꯔꯣ ꯏꯌꯥꯝꯕ ꯏꯌꯥꯝꯕ ꯐꯣꯟ ꯇꯧꯔꯛꯄꯀꯣ
ꯑꯣ
ꯑꯗꯨꯒꯤ ꯑꯃꯨꯛ ꯑꯩꯅ ꯑꯃꯨꯛꯀ ꯇꯧꯔꯛꯄꯗ ꯑꯃꯨꯛ ꯄꯥꯏꯈꯠꯇꯦ
ꯑꯣ
ꯀꯔꯤ ꯑꯣꯏ ꯖꯥꯠꯂꯥ ꯈꯪꯗ꯭ꯔꯦ
ꯅꯌꯥꯝꯕ ꯀꯩꯅꯣꯗꯨꯗꯤ ꯅꯪ ꯅꯪꯉꯣꯟꯗꯒꯤ ꯔꯥ ꯑꯃ ꯍꯕꯗꯣ
ꯃꯄꯥꯟꯗ ꯂꯩꯌꯦ
ꯎꯗꯕ ꯀꯨꯏꯔꯦ ꯃꯁꯛ ꯀꯥꯥꯎꯈ꯭ꯔꯦ ꯌꯨꯝꯗ ꯊꯣꯛꯂꯛꯄ꯭ꯔꯥ ꯑꯗꯨꯝ
ꯅꯍꯥꯟ ꯂꯨꯍꯣꯡꯉꯝꯗꯥꯏꯗ ꯊꯣꯔꯝ ꯊꯣꯛꯂꯛꯑꯦ
ꯑꯣ
ꯏꯌꯥꯝꯕ ꯂꯨꯍꯣꯡꯉꯝꯗꯥꯏꯗꯣ
ꯎ ꯑꯣ ꯃꯁꯥꯛ ꯎꯗꯕ ꯀꯨꯏꯔꯦ ꯀꯥꯎꯈ꯭ꯔꯦ ꯃꯁꯥ ꯐꯥꯎꯕ
ꯑꯁ ꯃꯁꯥ ꯑꯁ ꯌꯥꯝ ꯅꯣꯏꯔ ꯂꯩꯔꯝꯃꯦ ꯃꯥꯗꯤ
ꯎ ꯀꯔꯤ ꯇꯧꯕ꯭ꯔꯥ ꯃꯥꯗꯤ
ꯃꯄꯥꯟꯗ ꯀꯝꯄꯅꯤꯗ ꯊꯕꯛ ꯇꯧꯕ ꯀꯣ
ꯑꯣ
ꯗꯨꯅꯤ
ꯃꯥ ꯅꯠꯇ꯭ꯔꯣ ꯑꯉꯥꯡ ꯑꯣꯏꯔꯤꯉꯩꯗ ꯂꯔꯤꯛ ꯐꯕꯗꯣ
ꯀꯔꯤ
ꯃꯥ ꯅꯠꯇ꯭ꯔꯣ ꯑꯉꯥꯡ ꯑꯣꯏꯔꯤꯉꯩꯗ ꯂꯩꯔꯤꯛ ꯐꯕꯗꯣ
ꯃꯥ ꯃꯥꯅꯦ
ꯑꯣ
ꯃꯥꯒꯤ ꯃꯥꯒꯤꯁꯦ ꯈꯔ ꯕꯤꯖꯤꯅꯦꯁ ꯅꯨ ꯈꯔ ꯇꯧꯕ ꯁꯨꯃꯥꯏꯅ ꯈꯔ ꯄꯥꯝꯕꯀꯣ ꯑꯗꯨꯒꯤ ꯇꯨꯃꯛꯇꯦ ꯆꯠꯄꯅꯤꯗ
ꯑꯣ
ꯑꯗꯨꯒꯤ ꯌꯥꯗꯕꯀꯣ ꯃꯥꯅ ꯍꯦꯛꯇ ꯑꯩꯈꯣꯏ ꯏꯃꯨꯡꯅ ꯆꯠꯂꯒꯦ ꯍꯥꯏꯅ ꯃꯥꯅ ꯍꯥꯏꯕꯀꯣ ꯑꯗꯨꯗ
ꯎꯝ
ꯃꯁꯥ ꯃꯁꯥꯅ ꯑꯄꯥꯝꯕꯅꯤꯅ ꯏꯃꯥ ꯏꯄꯥꯅꯁꯨ ꯆꯠꯂꯨ ꯍꯥꯏꯅ ꯍꯥꯏꯔꯛꯄ
ꯎꯝ ꯎꯝ
ꯃꯥꯅꯁꯨ ꯍꯥꯏ ꯅꯪꯁꯨ ꯁꯤꯗ ꯂꯩ ꯂꯩꯅꯤꯡꯗ꯭ꯔꯗꯤ ꯁꯤꯗ ꯂꯥꯛꯀꯦꯔꯥ ꯍꯥꯏꯅ ꯍꯥꯏꯔꯛꯑꯦ
ꯎꯝ
ꯑꯩ ꯅꯥꯛꯇ ꯂꯥꯛꯀꯔꯥ ꯍꯥꯏꯅ ꯑꯁ ꯍꯟꯗꯛꯇꯤ ꯍꯧꯖꯤꯛꯇꯤ ꯉꯜꯂꯤꯍꯦ ꯂꯥꯛꯀꯦ ꯍꯥꯏꯔꯁꯨ ꯀꯣꯟꯅ ꯂꯥꯛꯀꯦ ꯍꯥꯏꯅ ꯑꯩ ꯍꯥꯏ
ꯑꯣꯝ
ꯏꯌꯥꯝꯕ ꯈꯣꯏꯁꯨ ꯑꯩꯈꯣꯏꯕꯨꯗꯤ ꯌꯥꯝ ꯅꯨꯡꯁꯤꯔꯒ ꯇꯧꯕꯤꯌꯦ ꯑꯗꯨ ꯃꯣꯏꯕꯨ ꯀꯔꯤ ꯑꯣꯏꯅ ꯑꯃꯨꯛꯀ ꯁꯤꯡꯁꯤꯔꯥ ꯍꯥꯏꯅ ꯈꯜꯂꯤꯕꯅꯤꯅꯦ
ꯍꯌꯦꯡꯋꯥꯏ ꯑꯩꯈꯣꯏꯅ ꯊꯕꯛ ꯑꯣꯏꯕ ꯀꯥꯟ ꯃꯇꯦꯡ ꯄꯥꯡꯉꯒ
ꯗꯨꯕꯨꯗꯤ ꯀꯩꯁꯨ ꯀꯥꯏꯇꯦ ꯅꯎꯅ ꯄꯤꯗꯣ ꯀ꯭ꯂꯥꯁ ꯇꯨꯋꯦꯜꯐ ꯐꯥꯎ ꯇꯝꯗꯕ꯭ꯔꯥ ꯎꯝ
ꯇꯝꯃꯦ ꯂꯣꯏꯒ꯭ꯔꯦ
ꯑꯣ ꯅꯪꯉꯣꯟꯗꯒꯤꯗꯤ ꯆꯥꯎ ꯅꯉꯣꯟꯗꯒꯤꯗꯤ ꯋꯥꯡꯕ ꯑꯃ ꯇꯧꯔꯅꯤ ꯑꯗꯨꯅ ꯑꯁ ꯃꯣꯏꯗꯣ ꯑꯁ ꯃꯇꯝ ꯑꯃꯗ ꯄꯤꯛꯇ꯭ꯔꯨ ꯄꯤꯇ꯭ꯔꯨ ꯑꯣꯏꯔꯝꯕꯅꯦꯕꯀꯣ ꯅꯣꯏ ꯅꯣꯏꯒ
ꯎꯝ ꯎꯝ ꯍꯥꯥ
ꯅꯇꯝꯕꯗ ꯅꯇꯝꯕꯗ ꯅꯣꯏꯕꯨ ꯅꯣꯏ ꯄꯤꯇ꯭ꯔꯨ ꯄꯤꯇ꯭ꯔꯨ ꯑꯣꯏꯔꯝꯕꯅꯦꯕꯀꯣ ꯍꯧꯖꯤꯛꯗꯤ ꯑꯃꯨꯛꯀ ꯂꯩꯁꯥꯕꯤ ꯐꯥꯔꯝꯃꯦꯅꯦ
ꯍꯣꯏ ꯁꯥꯥꯕꯤ ꯐꯥꯕ ꯉꯥꯛꯇ ꯑꯣꯏꯔꯦ ꯅꯅꯥꯎ ꯅꯨꯨꯄꯤꯁꯤꯡꯗꯨꯁꯨꯅꯦ ꯌꯥꯝ ꯄꯤꯛꯇ꯭ꯔꯨ ꯄꯤꯛꯑꯒ ꯇꯧꯔꯝꯃꯒ ꯌꯥꯝ ꯆꯥꯎꯔꯝꯃꯦ
ꯅꯍꯥꯟ ꯅꯨꯄꯤꯁꯤꯡꯗꯨ ꯁꯨꯃꯥꯏꯅ ꯂꯩꯌꯦ ꯃꯩ ꯑꯣꯏꯈ꯭ꯔꯦ ꯃꯔꯣꯝꯅ ꯍꯥꯏꯔꯒ ꯃꯣꯏꯒꯤ ꯍꯧꯖꯤꯛꯇꯤ ꯏꯅꯥꯎꯅꯨꯄꯤꯁꯤꯡꯗꯤ ꯍꯥꯏꯗꯤ ꯃꯣꯏ ꯃꯇꯝꯗꯤ ꯀꯣꯂꯦꯖ ꯃꯇꯝ ꯍꯧ ꯀꯣꯂꯦꯖ ꯍꯧꯕꯒꯤ ꯑꯦꯛꯁꯄꯤꯔꯤꯌꯦꯟꯗꯗꯨ ꯍꯥꯏꯔꯛꯀꯦꯅꯣ ꯍꯧꯖꯤꯛ ꯍꯧꯕꯗ ꯉꯥꯏꯔꯕꯒꯤ ꯑꯗꯨꯒꯤ ꯑꯩꯅ ꯍꯥꯏꯔꯛꯄꯅꯤ ꯑꯩꯅ ꯍꯥꯏꯕꯅꯤ ꯐꯖꯅ ꯇꯧꯀ‌ꯣ ꯃꯤꯌꯥꯝꯕ ꯑꯩꯈꯣꯏꯗꯤ ꯇꯧꯕ ꯌꯥꯕ ꯃꯈꯩ ꯇꯧꯔ ꯂꯣꯏꯔ ꯂꯩꯔꯝꯕꯅꯤ ꯍꯥꯏꯅꯒ
ꯎꯝ
ꯏꯆꯟꯁꯤꯡꯗꯁꯨ ꯑꯁ ꯈ꯭ꯋꯥꯏꯗꯒꯤ ꯃꯕꯨꯡ ꯑꯃ ꯑꯣꯏꯅ ꯑꯩꯅ ꯈ꯭ꯋꯥꯏꯗꯒꯤ ꯅꯨꯡꯉꯥꯏꯔꯛꯇꯕꯁꯦ ꯃꯣꯏꯅ ꯀꯩꯅꯣꯝ ꯗꯤꯃꯥꯟ ꯇꯧꯔꯛꯄ ꯀꯥꯟꯗ ꯑꯩꯅ ꯃꯣꯏꯒꯤ ꯗꯤꯃꯥꯟ ꯑꯄꯥꯝꯕ ꯊꯨꯡꯍꯟꯕ ꯉꯝꯗꯕꯖꯦ ꯃꯕꯨꯡ ꯑꯃ ꯑꯣꯏꯅ ꯑꯩ ꯊꯝꯃꯣꯏ ꯃꯕꯨꯡ ꯑꯃ ꯑꯣꯏꯅ ꯊꯝꯃꯣꯏ ꯑꯁ ꯌꯥꯝ ꯁꯣꯛꯏꯅꯦ ꯑꯩ ꯁꯃꯥꯏ ꯇꯧꯔꯦ
ꯑꯗꯨꯗꯤ ꯍꯧꯖꯤꯛꯇꯤ ꯑꯩꯈꯣꯏꯁꯨ ꯄꯩꯁꯥ ꯊꯣꯛꯇꯕꯅꯤꯅ ꯎꯄꯥꯏ ꯂꯩꯇꯦ
ꯎꯝ ꯑꯗꯨꯃꯥꯏꯅ ꯑꯗꯨꯝꯕ ꯇꯟꯖꯥꯗꯗꯤ ꯑꯁ ꯑꯩꯁꯦ ꯄꯩꯁꯥ ꯇꯥꯟꯗ꯭ꯔꯗꯤ ꯌꯥꯔꯣꯏ ꯍꯥꯏꯕ ꯋꯥꯈꯜꯂꯣꯟ ꯑꯃꯨꯛꯀ ꯂꯥꯛꯄꯒꯣ ꯑꯁ ꯑꯗꯨꯗꯃꯛ ꯀꯨꯏꯅ ꯈꯟꯊꯔꯒ ꯍꯧꯖꯤꯛ ꯑꯩ ꯑꯗꯨ ꯇꯧꯔꯒ ꯈꯨꯠꯇꯗꯤ ꯄꯩꯁꯥ ꯂꯩꯔꯤꯅꯤ ꯑꯗꯨꯕꯨ ꯇꯨꯡꯗ ꯀꯔꯤ ꯇꯧꯗꯣꯏꯅꯣ ꯍꯥꯏꯕ ꯁꯤ ꯇꯦꯟꯁꯟꯃꯨꯛ ꯂꯥꯛꯄꯗ ꯑꯃꯨꯛ ꯋꯥꯈꯟꯗꯣ ꯑꯃꯨꯛ ꯍꯟꯊꯔꯅꯤ ꯁꯨꯃꯥꯏꯅ ꯇꯧꯔ ꯂꯩꯕ ꯑꯗꯤ ꯃꯕꯨꯡꯗꯗꯤ ꯃꯅꯥꯎꯁꯤꯡꯒꯤ ꯑꯗꯨꯝ ꯍꯪꯐꯝ ꯊꯣꯛꯄꯅꯦꯕꯀꯣ
ꯍꯣꯏ
ꯁꯨꯃꯥꯏꯅ ꯇꯧꯔ ꯑꯩꯈꯣꯏꯁꯨ ꯄꯩꯁꯥ ꯊꯣꯛꯂꯛꯏ ꯑꯗꯨꯒꯤ ꯏꯀꯥꯏꯕꯁꯤꯗꯤꯀꯣ
ꯑꯩꯁꯨ ꯑꯗꯨꯃꯥꯏꯅ ꯇꯧꯋꯦ ꯃꯔꯛ ꯃꯔꯛꯇꯗꯤ ꯀꯩꯅꯣ ꯌꯨꯝꯗꯒꯤ ꯀꯩ ꯀꯩꯅꯣ ꯍꯥꯏꯔꯛꯑꯗꯤ
ꯎꯝ
ꯑꯁ ꯑꯩꯁꯦ ꯇꯣꯛꯑꯒ ꯃꯄꯥꯟꯗ ꯄꯩꯁꯥ ꯀꯦ ꯀꯩꯅꯣ ꯇꯧꯁꯤꯔꯥꯅ ꯈꯜꯂꯦ ꯑꯗꯨꯒ ꯃꯔꯛ ꯃꯔꯛꯇꯅ ꯗꯨꯃꯥꯏꯅ ꯇꯧꯔꯒ ꯍꯌꯦꯡꯋꯥꯏ ꯂꯩꯇ꯭ꯔꯗꯤ ꯑꯃꯨꯛ ꯀꯃꯥꯏꯅ ꯇꯧꯅꯤ ꯑꯗꯨꯃꯥꯏꯅ ꯈꯟꯕꯒꯤꯀꯣ ꯑꯁ ꯇ‌ꯦꯟ ꯐꯅꯌꯥꯝ ꯂꯩꯔꯦ ꯃꯔꯛ ꯃꯔꯛꯇꯗꯤ
ꯍꯧꯖꯤꯛꯀꯥꯟꯗꯤ ꯅꯨꯄꯤꯁꯤꯡꯁꯨ ꯈꯔ ꯁꯤꯡꯕ ꯌꯥꯝ ꯃꯊꯧ ꯇꯥꯏꯀꯣ ꯃꯤ ꯑꯇꯣꯞ ꯄꯨ ꯌꯨꯝꯗ ꯌꯨꯝ ꯅꯨꯄꯥ ꯄꯩꯁꯥ ꯄꯥꯕ ꯄꯥꯏꯕ ꯂꯨꯍꯣꯡꯕ ꯌꯥꯏ ꯍꯥꯏꯕꯗꯣ ꯑꯗꯨꯒꯤꯗꯣ ꯌꯥꯔꯛꯇꯕꯅꯤꯀꯣ ꯍꯧꯖꯤꯛꯀꯥꯟꯗꯤ ꯈꯔ ꯀꯩꯅꯣ ꯇꯧꯕ ꯇꯥꯔꯦ
ꯍꯩꯇ꯭ꯔꯁꯨ ꯎꯝ ꯃꯤꯅꯁꯨ ꯎꯁꯤꯠꯇꯦ ꯑꯗꯨꯒ ꯍꯩꯕ ꯃꯤꯅ ꯍꯩꯕ ꯑꯃ ꯊꯦꯡ ꯊꯦꯡꯅꯕꯅꯦꯕꯥ
ꯃꯥꯅꯦ ꯃꯥꯅꯦ ꯑꯗꯨꯃꯥꯏꯅ ꯇꯧꯈ꯭ꯔꯦ ꯑꯗꯨ ꯑꯩꯈꯣꯏꯁꯨ ꯀꯩꯅꯣꯝꯗꯤ ꯇꯧꯍꯧꯗꯕꯤ ꯇꯧꯍꯧꯗꯕ ꯌꯥꯗꯦ ꯍꯥꯏꯅ ꯈꯟꯒꯗꯕꯅꯤ
ꯑꯗꯨꯅꯤ
ꯃꯥꯏꯟ ꯇꯧꯗꯔꯗꯤ ꯌꯥꯗ꯭ꯔꯦꯕ
ꯍꯤꯡꯕ ꯌꯥꯝ ꯂꯨꯔꯛꯀꯗꯕ ꯃꯥꯜ
ꯍꯤꯡꯕꯁꯦ ꯑꯁꯨꯝ ꯁꯨꯝ ꯂꯨꯔꯛꯑꯦꯅꯦ ꯌꯥꯝ ꯂꯨꯔꯛꯀꯗꯧꯔꯦ
ꯑꯗꯨꯅꯦ ꯄꯣꯠ ꯃꯃꯜꯅ ꯂꯣꯏ ꯇꯥꯡꯈꯠꯂꯦ
ꯍꯧꯖꯤꯛ ꯑꯩꯈꯣꯏ ꯃꯇꯝꯗ ꯂꯨꯄꯥ ꯇꯔꯥꯒꯤ ꯄꯣꯠ ꯆꯩ ꯐꯪꯉꯤꯗꯅ ꯍꯧꯖꯤꯛ ꯍꯧꯖꯤꯛ ꯃꯇꯝꯗ ꯍꯥꯏꯕꯅꯦ ꯑꯩꯈꯣꯏ ꯃꯇꯝꯗ ꯂꯨꯄꯥ ꯇꯔꯥꯒꯤ ꯄꯣꯠꯁꯛ ꯂꯩꯔꯝꯃꯣꯏ
ꯄꯣꯠ ꯆꯩꯩ ꯈꯨꯇꯥꯡꯁꯤꯒ ꯑꯁ ꯌꯥ ꯌꯥꯗ꯭ꯔꯦꯅꯦ ꯑꯗꯨꯒꯤ ꯑꯩꯈꯣꯏ ꯑꯩꯈꯣꯏ ꯀꯥꯡꯕꯨꯁꯦ ꯅꯣꯡ ꯆꯨꯕꯁꯨ ꯐꯤ ꯁꯨꯕꯗꯤ ꯂꯦꯞꯇꯕꯖꯥꯠꯅꯤ ꯏꯊꯟꯇ ꯅꯠꯇꯕ ꯃꯥꯜꯂꯦ ꯃꯊꯪ ꯃꯊꯪ ꯃꯊꯪ ꯃꯊꯪ ꯀꯩꯅꯣ ꯀꯥꯔꯛꯏꯅꯦ ꯐꯤ ꯐꯧꯅꯕ ꯅꯣꯡꯁꯨ ꯂꯦꯞꯇꯅ ꯆꯨꯏꯔꯦ ꯑꯗꯨ ꯑꯗꯨ ꯑꯣꯏꯔꯁꯨ ꯍꯧꯖꯤꯛꯀꯥꯟ ꯑꯩꯈꯣꯏ ꯑꯩꯈꯣꯏꯒꯤ ꯂꯩꯐꯝꯁꯦ ꯏꯁꯤꯡ ꯅꯨꯡꯉꯥꯏꯗ‌ꯦꯅꯦ ꯃꯣꯏ ꯀꯥꯡꯕꯨ ꯐꯦꯃꯤꯂꯤ ꯐꯦꯃꯤꯂꯤ ꯂꯩꯕꯅꯤꯅ ꯏꯁꯤꯡꯗꯣ ꯌꯥꯝ ꯌꯥꯝ ꯌꯨꯁ ꯇꯧꯋꯦꯕ ꯀꯣ ꯁꯤꯖꯤꯟꯅꯩꯕ
ꯎꯝ
ꯑꯗꯨꯝ ꯍꯦꯛꯇ ꯂꯣꯏꯁꯤꯟꯕ ꯍꯦꯛ ꯍꯦꯛꯇ ꯂꯣꯏꯁꯤꯟꯕ ꯑꯗꯨꯝ ꯇꯧꯔ ꯂꯥꯛꯑꯦ ꯁꯥꯎꯅꯤꯡꯕꯁꯤꯗꯤꯕ
ꯏꯁꯤꯡ ꯅꯣꯏꯗꯤ ꯄꯩꯁꯥ ꯄꯤꯔꯝꯃꯣꯏꯀꯣ ꯏꯁꯤꯡꯒꯤ
ꯄꯩꯁꯥ ꯃꯔꯛ ꯃꯔꯛꯇꯗꯤ ꯄꯤꯌꯦ ꯑꯗꯨ ꯏꯌꯥꯝꯕꯗꯤ ꯃꯣꯏꯅ ꯄꯤꯌꯦꯗ ꯑꯗꯨ ꯃꯔꯛ ꯃꯔꯛꯇꯗꯤ ꯑꯩꯈꯣꯏ ꯑꯩꯈꯣꯏꯅꯁꯨ ꯄꯩꯁꯥ ꯈꯥꯏꯔꯒ ꯂꯩꯕꯀꯣ
ꯑꯦ
ꯇꯦꯞ ꯅꯨꯡ ꯂꯣꯏꯅ ꯔꯨꯝꯗ ꯑꯩꯈꯣꯏ ꯏꯁꯥ ꯏꯁꯥꯒꯤ ꯔꯨꯝꯗ ꯄꯥꯜꯂꯤ ꯑꯩꯈꯣꯏꯗꯤ ꯁꯤꯡ ꯂꯣꯏ ꯂꯣꯏꯅ ꯄꯥꯜꯂꯒ ꯀꯣ
ꯎꯝ
ꯁꯤꯡ ꯂꯣꯏꯅ ꯍꯥꯏꯕ ꯑꯗꯨꯒꯤꯅꯤꯅꯦ ꯑꯩꯅ ꯀꯣꯟ ꯂꯤꯛ ꯐꯦꯡꯕꯁꯦ ꯑꯩ ꯊꯧꯅꯥ ꯌꯥꯝ ꯂꯩꯔꯛꯏꯁꯦ ꯍꯧꯖꯤꯛꯀꯥꯟ
ꯊꯥꯏꯅꯗꯤ ꯑꯩꯅ ꯍꯥꯟꯅ ꯂꯩꯔꯝꯕꯗꯨꯗꯤ ꯁꯨꯃꯥꯏꯅ ꯇꯧꯕꯗꯤ ꯑꯩ ꯍꯩꯅꯗꯦꯕꯀꯣ ꯑꯗꯨꯕꯨ ꯍꯟꯗꯛꯇꯤ ꯏꯁꯤꯡ ꯅꯨꯡꯉꯥꯏꯔꯕꯅꯤꯅ ꯑꯩꯈꯣꯏꯒ ꯆꯥꯛ ꯆꯥꯕ ꯂꯥꯛꯄ ꯃꯤ ꯀꯥꯡꯕꯨꯒꯤ ꯄ꯭ꯂꯦꯠ ꯐꯥꯎ ꯑꯩꯅ ꯐꯦꯡꯕꯅꯤꯅꯦ ꯀꯩꯅꯣ
ꯊꯕꯛ ꯀꯩꯅꯣ ꯊꯕꯛ ꯇꯧꯕ ꯆꯥꯡꯗꯣ ꯑꯩꯒꯤ
ꯑꯩꯁꯨ ꯃꯁꯇꯥ꯭ꯔꯠ ꯇꯧꯔꯗꯤ ꯕꯔꯥ ꯍꯣꯡꯒꯗꯕ ꯃꯥꯜꯂꯦ ꯈꯪꯗꯦ ꯌꯦꯡꯕ ꯇꯥꯔꯦ ꯁꯤꯗꯁꯨ ꯂꯩꯕ ꯅꯨꯡꯉꯥꯏꯌꯦ ꯕꯔꯥ ꯍꯣꯏ ꯏꯃꯥꯟꯅꯕꯤꯒ ꯂꯩꯃꯤꯟꯅꯒꯗꯕ ꯃꯥꯟꯗ꯭ꯔꯦ ꯑꯩ ꯀꯩꯅꯣ ꯃꯁꯇꯔ ꯇꯧꯔꯗꯤ
ꯃꯥꯁꯤ ꯃꯥꯗꯤ ꯇꯧꯔꫭꯏ ꯍꯥꯏꯕ꯭ꯔꯥ
ꯃꯥꯗꯤ ꯇꯧꯔꯣꯏ ꯍꯥꯏꯌꯦ ꯃꯥꯁꯨ ꯃꯄꯥꯟꯗ ꯆꯠꯀꯗꯕ ꯃꯥꯜꯂꯦ ꯎꯝ ꯃꯆꯦ ꯍꯣꯏꯗ
ꯃꯥꯁꯇꯔ ꯇꯧꯒꯗꯕꯁꯦ ꯑꯁꯤ ꯃꯈꯥꯔꯣꯝꯒꯤ ꯌꯨꯅꯤꯚ꯭ꯔꯁꯤꯇꯤꯗ ꯇꯧꯒꯗ꯭ꯔꯥ ꯅꯠꯇ꯭ꯔꯒ ꯑꯁꯤ ꯅꯠꯇꯔꯒ ꯇꯧꯒꯗ꯭ꯔꯥ
ꯈꯪꯗꯦ ꯀꯃꯥꯏꯅ ꯇꯧꯁꯤ ꯄ꯭ꯔꯤꯈꯥ ꯃꯣꯏꯅ ꯀꯩꯅꯣ ꯁꯦꯂꯦꯛꯁꯟꯒꯤꯀꯣ ꯄꯩꯈꯥ ꯇꯧꯅꯤ ꯍꯥꯏꯕꯅꯦ ꯑꯗꯣ ꯊꯣꯛꯂꯛꯄ ꯀꯥꯟꯗ ꯌꯦꯡꯕ ꯇꯥꯔꯦ ꯊꯣꯛꯂꯛ ꯊꯣꯛꯂꯛꯄꯗ ꯑꯗꯨꯝ ꯆꯪꯒꯅꯤ ꯊꯣꯛꯂꯛꯇ꯭ꯔꯗꯤ ꯎꯄꯥꯏ ꯂꯩꯇꯦ
ꯌꯨꯝ ꯄꯥꯟꯒꯦ
ꯆꯍꯤ ꯑꯅꯤꯒꯤꯗꯤ ꯇꯧꯅꯤꯡꯗ꯭ꯔꯦ ꯆꯍꯤ ꯑꯃꯒꯤ ꯈꯟꯕꯒꯤꯀꯣ
ꯎꯝ
ꯆꯍꯤ ꯑꯃꯒꯤꯗꯤ ꯇꯧꯅꯤ ꯑꯗꯣ ꯆꯍꯤ ꯑꯅꯤꯒꯤꯗꯤ ꯇꯧꯔꯔꯣꯏ ꯋꯥꯔꯦ ꯀꯥꯕ
ꯎꯝ ꯑꯗꯨꯗꯤ ꯑꯣꯏ
ꯑꯩꯕꯨꯁꯨ ꯀꯩꯅꯣ ꯀꯩ ꯀꯩꯅꯣ ꯍꯥꯏꯔꯛꯑꯣꯅꯦ ꯄꯥꯎ ꯀꯩꯀꯩꯅꯣ ꯂꯩꯔꯗꯤ ꯑꯦꯛꯖꯥꯝꯒꯨꯝꯕ ꯊꯥꯅꯕ ꯈꯔ ꯂꯥꯏꯕ
ꯑꯁ ꯍꯧꯖꯤꯛꯀꯥꯟꯁꯤ ꯂꯥꯛꯕ ꯑꯦꯛꯖꯥꯝ ꯂꯩꯇ꯭ꯔꯕꯅꯤꯅꯦ
ꯍꯣꯏ ꯂꯩꯗꯤ ꯂꯩꯇ꯭ꯔꯦꯀꯣ
ꯎꯝ ꯎꯝ
ꯃꯦꯠꯁꯀ ꯁꯥꯏꯟꯁ ꯃꯦꯠꯁꯦ ꯌꯥꯝ ꯁꯣꯜꯂꯦꯕ ꯑꯗꯨꯒꯤ ꯀꯤꯌꯦ ꯑꯇꯣꯞꯄꯗꯤ ꯄꯥꯔꯗꯤ ꯈꯔ ꯌꯥꯔꯦꯗꯅ ꯑꯗꯨꯗꯤ ꯔꯤꯖꯅꯤꯡ ꯀꯩꯀꯩꯅꯗꯣ ꯈꯪꯗꯕꯒꯤ ꯋꯥꯒꯗꯕ ꯃꯥꯜꯂꯦ
ꯔꯤꯖꯅꯤꯡꯗꯤ ꯑꯗꯨꯝ ꯌꯥꯏꯗ ꯀꯣꯟꯁꯦꯞꯇꯣ ꯐꯖꯅ ꯈꯪꯉꯗꯤ ꯑꯗꯨꯝ ꯇꯧꯕ ꯌꯥꯕꯅꯤ
ꯔꯤꯖꯅꯤꯡꯁꯦ ꯑꯩꯒꯤꯗꯤ ꯋꯥꯏ
ꯅꯣꯏꯅ ꯐꯖꯅ ꯃꯀꯣꯛꯇꯒꯤ ꯍꯧꯔꯒ ꯇꯝꯗꯕꯒꯤꯅꯤ
ꯎꯝ ꯑꯩꯈꯣꯏꯅ ꯑꯩꯈꯣꯏꯅ ꯀꯩꯅꯣ ꯁ꯭ꯀꯨꯜ ꯀꯥꯔꯛꯄꯁꯤꯗꯤ ꯕꯦꯁꯤꯛ ꯀꯩꯀꯩꯅꯣ ꯇꯝꯗꯕꯒꯤꯀꯣ ꯄꯨꯔꯥ ꯈꯪꯗꯦꯕ ꯑꯗꯨꯒꯤ
ꯃꯥꯅꯦ
ꯑꯩꯈꯣꯏꯗꯤ ꯋꯥꯔꯦ
ꯃꯇꯝꯗꯤ ꯈꯔꯗꯤ ꯆꯥꯡꯗꯤ ꯆꯥꯡꯕꯅꯦ ꯑꯗꯨ ꯑꯁ ꯂꯥꯏꯔꯤꯛ ꯄꯥꯕꯁꯨ ꯍꯧꯖꯤꯛ ꯑꯩꯈꯣꯏꯗꯤ ꯏꯁꯥꯅ ꯍꯣꯠꯅꯕ ꯃꯇꯝꯅꯤꯅꯦ ꯑꯩꯈꯣꯏꯗꯤ ꯇꯝꯕ ꯂꯣꯏꯕ ꯌꯥꯝ ꯇꯝꯂꯛꯈ꯭ꯔꯦꯕ ꯑꯗꯨꯕꯨ ꯍꯧꯖꯤꯛꯇꯤ ꯏꯁꯥꯒꯤ ꯍꯣꯠꯅꯕ ꯈꯛꯇ ꯉꯥꯏꯔꯦ
ꯅꯪꯗꯤ ꯂꯩꯥꯏꯔꯤꯛ ꯌꯥꯝ ꯄꯥꯕ꯭ꯔꯥ
ꯑꯁ ꯍꯥꯟꯅꯗꯤ ꯈꯔ ꯄꯥꯔꯝꯕꯅꯦ ꯍꯧꯖꯤꯛꯀꯥꯟ ꯌꯥꯝ ꯇꯟꯂꯦꯅꯦ
ꯑꯩꯗꯤ ꯂꯥꯏꯔꯤꯛꯁꯦ ꯄꯥꯕ ꯌꯥꯝ ꯇꯟꯕꯒꯤꯅꯤꯅꯦ ꯁꯣꯏꯔꯤꯁꯦ
ꯑꯗꯨꯗꯒꯤꯅꯤ ꯑꯩ ꯃꯁꯇꯥꯔ ꯇꯣꯛꯏꯁꯦ ꯃꯁꯇꯥꯔ ꯇꯝꯗꯕꯁꯦ
ꯑꯩꯗꯤ ꯑꯩꯗꯤꯀꯣ ꯑꯇꯣꯞꯄ ꯑꯇꯣꯞꯄ ꯀꯩ ꯀꯩꯅꯣ ꯑꯦꯛꯖꯥꯝꯗꯣ ꯋꯥꯒꯗꯕ ꯃꯥꯜꯂꯦ ꯑꯗꯨꯒꯤ ꯑꯩꯅ ꯇꯧꯅꯤꯡꯕꯗꯤ ꯀꯩꯅꯣ ꯑꯣꯖꯥꯒꯤ ꯍꯣꯠꯅꯅꯤꯡꯕ
ꯎꯝ ꯑꯗꯨꯁꯨ ꯐꯩꯗ
ꯑꯗꯨꯒꯤ ꯈꯔ ꯇꯧꯔꯁꯤꯔꯥꯅ ꯈꯟꯕ ꯑꯗꯨꯒꯤꯅꯤ ꯅꯠꯇ꯭ꯔꯗꯤ
ꯖꯥ ꯑꯣꯖꯥꯕꯨ ꯑꯣꯏꯕꯨ ꯑꯣꯏꯔꯗꯤ ꯍꯤꯡꯕ ꯌꯥꯔꯦꯅꯦ
ꯑꯁ ꯑꯗꯨꯁꯨ ꯌꯥꯝ ꯂꯨꯒꯗꯕ ꯃꯥꯜꯂꯦ ꯃꯣꯏ ꯃꯤ ꯈꯔ ꯍꯩꯕꯁꯤꯡꯁꯨ ꯊꯣꯛꯄ ꯌꯥꯝ ꯋꯥꯔꯝꯃꯦ ꯈꯪꯗꯦ
ꯃꯔꯥꯏꯕꯥꯛꯇ ꯇꯝꯃꯝꯗꯕꯒꯤꯅꯤ
ꯍꯣꯏ ꯑꯗꯨꯁꯨ ꯂꯩꯌꯦꯀꯣ
ꯎꯝ
ꯃꯔꯥꯏꯕꯛ ꯍꯥꯏꯕꯁꯦ ꯀꯩꯅꯣ ꯃꯥꯍꯥꯏꯗꯣꯏꯅꯨ ꯑꯗꯨꯁꯨ ꯂꯩꯌꯦ
ꯏꯃꯥꯟꯅꯕꯤ ꯑꯃꯁꯨ ꯅꯣꯏꯒꯤ ꯀꯣꯂꯦꯖꯇꯨꯗ ꯅꯪꯒꯤ ꯆꯦꯞꯇꯔ ꯅꯪꯒꯤ ꯁꯕꯖꯦꯛ ꯆꯞ ꯃꯥꯟꯅ ꯂꯧꯕ ꯃꯥꯜꯂꯦ
ꯑꯣ
ꯃꯣꯏꯁꯨ ꯏꯪꯂꯤꯁ ꯂꯧꯋꯦ ꯍꯥꯏꯕꯀꯣ
ꯑꯣ ꯀꯅꯥꯔꯣ ꯑꯩ ꯑꯩꯈꯣꯏꯒ ꯃꯥꯟꯅꯕ꯭ꯔꯣ
ꯅꯣꯏ ꯃꯅꯩ ꯍꯣꯏ
ꯎꯝ ꯑꯥꯍꯥꯝ
ꯃꯃꯤꯡ ꯍꯥꯏꯔꯛꯑꯗꯤ ꯅꯪ ꯈꯪꯒꯗꯕ ꯃꯥꯜꯂꯦ
ꯃꯩꯇꯩꯔꯥ ꯅꯠꯇ꯭ꯔꯒ ꯑꯇꯣꯞꯄꯔꯣ
ꯑꯩꯈꯣꯏ ꯑꯩꯈꯣꯏ ꯀꯥꯡꯕꯨꯅꯤꯅꯤ
ꯑꯣ ꯑꯩꯈꯣꯏ ꯀꯥꯡꯒꯨ ꯈꯣꯏ ꯀꯥꯡꯒꯨ
ꯑꯥ ꯊꯥꯏꯅ ꯑꯩꯒꯤ ꯀ꯭ꯂꯥꯁꯃꯦꯠꯅꯤ
ꯅꯨꯄꯤ ꯑꯅꯦꯝꯕꯔꯣ
ꯅꯨꯄꯤ ꯑꯅꯦꯝꯕ ꯍꯣꯏ ꯅꯨꯄꯤ ꯅꯨꯄꯤ ꯑꯅꯦꯝꯕ
ꯄꯦꯜꯂꯣ ꯀꯣ
ꯅꯣꯏꯔꯒ ꯑꯅꯦꯝꯕ ꯑꯅꯤ ꯑꯅꯤ ꯑꯣꯏꯕ꯭ꯔꯥ ꯑꯅꯤ ꯂꯩꯕꯅꯤ
ꯑꯅꯤ ꯂꯩꯌꯦ
ꯑꯃꯗꯨꯁꯤ ꯑꯃꯗꯨꯁꯨ ꯑ ꯈꯪꯗꯦ ꯑꯃꯗꯤ ꯈꯪꯗꯦꯕꯨ ꯑꯃꯗꯤ ꯏꯪꯂꯤꯁ ꯂꯧꯋꯦ ꯍꯥꯏꯕꯅꯤ ꯑꯃꯗꯤ ꯈꯪꯗꯦ
ꯈꯪꯗꯣꯏꯅꯦ ꯑꯗꯨꯗꯤ
ꯃꯣꯏꯅ ꯁꯨꯝ ꯍꯥꯏꯔꯛꯄꯅꯤꯅ
ꯑꯣ
ꯑꯩꯁꯨ ꯅꯍꯥꯟ ꯀꯩꯅꯣꯗ ꯊꯦꯡꯅꯕꯀꯣ
ꯎꯝ ꯑꯩꯈꯣꯏꯒꯗꯤ ꯇꯤꯟꯅꯗꯦꯀꯣ
ꯇꯤꯟꯅꯕ꯭ꯔꯥ ꯇꯤꯟꯅ ꯇꯕ꯭ꯔꯥꯗꯤ ꯈꯪꯗꯦꯗꯅ
ꯑꯣ